ꯏꯕꯨꯉꯣ
ꯍꯥꯎ ꯇꯕꯤꯕꯔꯥ ꯆꯦ
ꯇꯌꯦ ꯇꯌꯦ ꯃꯁꯤ ꯀꯥꯏꯗ ꯆꯠꯂꯨꯏ ꯍꯥꯏꯅꯣ
ꯕꯤꯁꯇ ꯆꯂꯨꯕꯅꯤꯗ ꯕꯔꯃꯄꯨꯨꯇ꯭ꯔ ꯇꯧ ꯂꯥꯟꯕꯥ
ꯀꯩꯅꯣꯃ ꯑꯣ ꯀꯩꯅꯣꯅꯦ ꯕ꯭ꯔꯃꯄꯨꯇ ꯇꯣꯔꯕꯥꯟꯗ ꯆꯠꯂꯨꯢꯔꯕ ꯅꯣꯏ ꯅꯪ ꯉꯁꯤ ꯀ꯭ꯂꯥꯁꯇꯤ ꯆꯠꯇ꯭ꯔꯕ꯭ꯔꯣ
ꯆꯠꯇꯔꯦ
ꯀꯂ꯭ꯥꯁꯅ ꯀꯩ ꯇꯧꯔꯕ
ꯀ꯭ꯂꯥꯁꯇꯣ ꯍꯧꯖꯤꯛꯇꯤ ꯑꯦꯛꯖꯥꯝ ꯃꯌꯥꯒꯤ ꯀ꯭ꯂꯥꯁ ꯇꯧꯗꯔ꯭ꯦꯗꯥ
ꯑꯣ
ꯏꯆꯦꯕꯨ ꯅꯨꯡ ꯏꯆꯦꯕꯨ ꯅꯨꯡꯉꯥꯏꯕꯤ ꯕꯤꯔꯤꯕꯣ
ꯀꯔꯤ ꯍꯥꯏꯔꯨꯅꯤ ꯅꯨꯡꯉꯥꯏ ꯍꯥꯏꯕꯁꯨ ꯌꯥꯗꯦ ꯅꯨꯡꯉꯥꯏꯇꯦ ꯍꯥꯏꯕꯁꯨ ꯌꯥꯗꯦ ꯄꯪꯆꯥ ꯆꯥ ꯄꯪ ꯊꯛ ꯊꯛ ꯂꯩꯔꯤ
ꯏꯆꯦ ꯑꯩꯈꯣꯏ ꯍꯣꯏꯗꯤ ꯅꯨꯡꯉꯥꯏꯖꯔꯕꯅꯤꯗ ꯏꯆꯦ ꯍꯣꯏ ꯄꯨꯟꯁꯤꯁꯦ ꯀꯜꯂꯛꯆꯒꯔ꯭ꯦ
ꯃꯥꯅꯤ ꯃꯥꯅꯤ ꯀꯔꯤꯗꯕꯨ ꯀꯜꯂꯛꯇꯨꯅꯣ ꯑꯩꯈꯣꯏꯅ ꯃꯔꯣꯝ ꯑꯃ ꯅꯣꯏꯒꯨꯝꯕꯁꯤꯗꯤ ꯗ꯭ꯔꯤꯝꯅꯤ ꯑꯣꯏꯔꯤꯁꯦ ꯑꯩꯈꯣꯏꯒꯤ
ꯏꯆꯦ ꯍꯣꯏ ꯄꯨꯟꯁꯤꯁꯤꯗꯤ ꯅꯅꯥꯎꯍꯣꯌꯅ ꯇꯝꯕ ꯉꯝꯕꯖꯥꯠ ꯅꯠꯇꯦꯗ
ꯑꯩꯈꯣꯏꯅ ꯃꯔꯣꯜ ꯑꯃ ꯅꯣꯏꯁꯦ ꯑꯩꯈꯣꯏꯒꯤ ꯃꯪ ꯗ꯭ꯔꯤꯝꯅꯤ ꯑꯣꯏꯒꯥꯢꯔꯤꯁꯦ ꯑꯃꯨꯛꯇꯪ ꯑꯣꯏꯖꯔꯗꯤꯅ ꯈꯟꯖꯔꯤꯕ
ꯏꯆꯦꯍꯣꯌ ꯄꯨꯟꯁꯤꯖꯤꯗꯤ ꯅꯅꯥꯎꯍꯣꯏꯗꯤ ꯑꯣꯟ ꯊꯣꯛꯅꯥ ꯀꯜꯂꯛ ꯏꯆꯦꯍꯣꯌ ꯄꯨꯟꯁꯤ ꯢꯆꯤꯟ ꯢꯅꯥꯎꯍꯣꯌꯅ ꯑꯣꯟꯊꯣꯛꯅꯥ ꯀꯜꯂꯛꯆꯈꯔ꯭ꯕ ꯏꯆꯦꯕꯨ ꯀꯔꯤ ꯍꯦꯟꯖꯥꯡ ꯍꯣꯠꯅꯕꯤꯔꯒꯦ
ꯃꯦꯒꯤ ꯆꯥꯥꯁꯟꯈ꯭ꯔꯦ ꯍꯣꯔꯦꯟ ꯉꯥ ꯆꯥꯛ ꯌꯦꯟꯁꯥꯡꯁꯦ ꯉꯁꯤꯗꯤ ꯉꯁꯥꯏ ꯍꯧꯖꯤꯛ ꯍꯋꯥꯏ ꯊꯣꯡꯕ ꯆꯥꯏ ꯀꯔꯤ ꯊꯣꯡꯕ ꯆꯥꯗꯨꯅꯣ ꯈꯪꯗꯦ ꯍꯥꯎꯌꯦ ꯍꯥꯎꯌꯦ ꯍꯥꯎꯌꯦ ꯏꯁꯥꯅ ꯊꯣꯡꯉꯕꯅꯤꯅꯅꯦ ꯍꯥꯎꯌꯦ ꯍꯥꯏꯇꯥꯔꯦ ꯆꯦꯗꯤ ꯏꯁꯥꯅꯕꯨ ꯊꯣꯡꯉꯗꯤꯅꯦ ꯢ ꯍꯥꯎꯗ ꯍꯥꯎꯢ ꯃꯤꯅ ꯊꯣꯡꯕꯁꯤꯗꯤꯅꯦ ꯑꯩ ꯆꯖꯅꯤꯡꯗꯦ
ꯆꯦ ꯍꯣꯌ ꯄꯨꯟꯁꯤꯖꯦ ꯅꯅꯥꯎ ꯍꯣꯏꯅꯥ ꯀꯜꯂꯛꯆꯥꯒꯔ꯭ꯦꯗꯥ
ꯀꯔꯤꯗꯕꯨ ꯀꯜꯂꯛꯏꯅꯣ
ꯏꯆꯦ ꯅꯪꯕꯨ ꯄꯥꯎ ꯑꯃ ꯇꯥꯔꯕ꯭ꯔꯣ
ꯀꯔꯤ ꯄꯥꯎꯅꯣ
ꯅꯅꯥꯎꯗꯤ ꯂꯥꯏꯕꯛ ꯐꯕ ꯍꯥꯏꯕꯔꯥ ꯊꯤꯕ ꯍꯥꯏꯒꯗ꯭ꯔꯥ ꯐꯕ ꯍꯥꯏꯒꯗ꯭ꯔꯥ ꯅꯅꯥꯎꯗꯤ ꯑꯥꯏ ꯑꯦ ꯑꯦꯁ ꯈꯜꯂꯦꯅꯦ ꯏꯆꯦ
ꯎ ꯌꯥꯝ ꯅꯨꯡꯉꯥꯏꯕ ꯄꯥꯎꯅꯤꯅꯦ ꯄꯨꯛꯅꯤꯡꯕꯨ ꯅꯨꯡꯁꯤ ꯅꯪꯒꯤ ꯋꯥꯔꯤꯗꯣ ꯇꯥꯔꯒ ꯅꯪꯅ ꯋꯥꯅ ꯇꯨꯝꯗꯅ ꯇꯨꯝꯗꯅ ꯍꯣꯠꯅꯖꯔꯛꯄꯗꯣ ꯉꯁꯤꯗꯤ ꯃꯍꯩ ꯌꯥꯜꯂꯦꯅꯦ
ꯃꯥꯅꯤ ꯃꯥꯅꯤ ꯏꯆꯦ
ꯅꯪꯅ ꯑꯁ ꯀ꯭ꯂꯥꯁꯀ ꯆꯠꯇ꯭ꯔꯤꯉꯩ ꯇꯨꯝꯗꯅ ꯕꯔꯃꯄꯨꯠꯇ ꯇꯨꯔꯦꯜ ꯃꯄꯥꯟꯗ ꯐꯝꯗꯅ ꯇꯧꯕꯒꯤ ꯃꯍꯩꯗꯣ ꯉꯁꯤꯗꯤ ꯌꯥꯜꯂꯦ꯫
ꯃꯥꯟꯅꯤ ꯏꯆꯦꯕꯨ ꯀ꯭ꯂꯥꯁ
ꯗꯤꯄꯥꯔꯠꯃꯦꯟ ꯑꯩꯗꯤ ꯀꯩꯅꯣ ꯆꯠꯂꯨꯌꯦ ꯂꯥꯏꯕ꯭ꯔꯦꯔꯤ ꯆꯠꯂꯨꯌꯦ ꯍꯜꯂꯛꯑꯦ꯫ ꯈꯪꯗꯦꯗ ꯇꯧꯔꯤꯖꯦ
ꯏꯆꯦ ꯑꯄꯤꯛꯄꯤꯗꯨꯗꯤ
ꯆꯦ ꯑꯄꯤꯛꯄꯤꯁꯨ ꯃꯥ ꯀꯟꯅ ꯍꯣꯠꯅꯔꯤ ꯄꯩꯁꯥ ꯇꯥꯟꯅꯥꯕ
ꯃꯥꯗꯤ ꯀꯌꯥ ꯁꯨꯈ꯭ꯔꯦ꯫
ꯃꯥꯗꯤ ꯀꯌꯥꯅꯣ ꯃꯥ ꯇꯔꯥ ꯀꯌꯥꯅꯣꯝ ꯁꯨꯔꯦ ꯍꯥꯏꯕꯅꯤ ꯃꯥꯁꯨ ꯋꯥꯔꯁꯨ ꯑꯋꯥ ꯃꯁꯥ ꯈꯪꯈꯤꯗ꯭ꯔꯦ ꯄꯩꯁꯥꯕꯨ ꯐꯪꯅꯤ ꯍꯥꯏꯔꯗꯤ ꯄꯨꯝꯅꯃꯛꯁꯤꯡꯁꯦ ꯄꯨꯝꯅꯃꯛ ꯍꯣꯠꯅꯔꯦ ꯑꯈꯣꯏꯁꯤꯗ ꯂꯩꯕ ꯀꯥꯡꯕꯨꯉꯩꯁꯦ ꯑꯁ ꯄꯨꯡ ꯕꯥꯔꯣ ꯑ ꯑꯃꯃꯨꯛ ꯇꯥꯅꯩ ꯑꯋꯥ ꯃꯁꯥ ꯑꯃꯠꯇ ꯊꯤꯅꯗꯦ꯫
ꯏꯆꯦꯍꯣꯏꯗꯤ ꯑꯣꯟꯊꯣꯛꯅ ꯍꯣꯠꯅꯕꯤꯈꯔꯦꯗ꯫
ꯑꯗꯨꯅꯤ ꯍꯣꯠꯅꯗ ꯌꯥꯕ ꯅꯠꯇꯦ ꯅꯣꯡ ꯐꯥꯗꯣꯛ ꯏꯅꯥꯎꯅ ꯄꯩꯁꯥꯁꯦ ꯑꯗꯨꯝ ꯍꯪꯉꯛꯄꯅꯤꯅꯅꯦ ꯄꯩꯁꯥꯁꯦ ꯈꯔ ꯊꯝꯍꯧꯗꯕ ꯌꯥꯗꯦꯌꯦ ꯍꯦꯛ ꯍꯪꯉꯛꯑꯁꯨ ꯄꯤꯔꯛ ꯄꯤꯈꯤꯗꯕꯗꯨ ꯅꯨꯡꯉꯥꯏꯇꯦ ꯏꯎꯄꯥꯥꯅꯤꯅ ꯑꯗꯨꯅ ꯀꯔꯥꯏ ꯀꯔꯥꯏꯗꯅ ꯇꯥꯜꯂꯤꯕꯅꯤ꯫ ꯄ꯭ꯔꯣꯖꯦꯛ ꯑꯃ ꯂꯥꯛꯏ ꯃꯁꯤꯁꯨ ꯄꯥꯏꯈꯠꯅꯕ ꯔꯦꯗꯤꯗ ꯂꯩ꯫
ꯃꯟꯅꯤ ꯃꯟꯅꯤ ꯏꯆꯦ꯫
ꯅꯪꯗꯤ ꯀꯔꯤ ꯌꯦꯟꯁꯥꯡ ꯊꯣꯡꯗꯥꯏꯅꯣ꯫
ꯁꯤ ꯀꯩ ꯀꯔꯤ ꯆꯥꯁꯜꯂꯨꯕꯩ ꯆꯥꯛ ꯆꯥꯅꯤꯡꯗꯦꯗ꯫
ꯅꯪ ꯀꯩꯅꯣꯗꯤ ꯕ꯭ꯔꯃꯄꯨꯇ꯭ꯔ ꯃꯥ ꯀꯩꯀꯩ ꯑꯗꯨꯨꯝ ꯇꯣꯔꯕꯥꯅ ꯐꯪꯃꯨꯏꯔꯣ ꯀꯃꯥꯏ ꯀꯩꯗꯧꯕꯅꫭ ꯆꯠꯂꯤꯗꯨꯅ꯫
ꯀꯣꯏꯕꫭꯏ ꯀꯔꯤ ꯑꯣꯏ ꯆꯦ ꯆꯠꯂꯤꯅꯤ꯫
ꯀꯅꯥ ꯀꯅꯥ ꯆꯠꯂꯨꯏꯕꯥ꯫
ꯑꯩꯅꯦ ꯀꯣꯏ ꯂꯩ ꯅꯕ ꯊꯝꯕꯤ ꯑꯅ ꯀꯁꯥꯔ
ꯑꯣ ꯑꯣ
ꯀꯔꯤ ꯍꯥꯏꯗꯣꯏꯅꯣ ꯏꯆꯦ ꯅꯅꯥꯎ ꯇꯥꯖꯍꯧꯗ꯭ꯔꯦ꯫
ꯅꯨꯡꯉꯥꯏꯔꯛꯄ꯭ꯔꯕ
ꯅꯨꯡꯉꯥꯏꯈ꯭ꯔꯦꯕꯨ ꯏꯆꯦ ꯃꯐꯝꯗꯨꯒꯤ ꯍꯋꯥ ꯅꯨꯡꯁꯤꯠ ꯑꯣꯟꯊꯣꯛꯅ ꯁꯦꯡꯒ꯭ꯔꯦ꯫
ꯎꯝ ꯍꯣꯏ ꯍꯣꯏ ꯅꯣꯡ ꯐꯥꯗꯣꯛꯁꯨ ꯀꯩꯁꯨ ꯀꯥꯏꯗꯗ ꯀꯣꯏꯊꯣꯛꯄ ꯑꯗꯨꯝ ꯑꯗꯨꯝ ꯋꯥꯔꯒ ꯀꯩꯅꯣ ꯇꯧꯕ ꯌꯥꯕ ꯅꯠꯇꯦ ꯅꯣꯡ ꯐꯥꯗꯣꯛꯁꯨ ꯀꯣꯏꯊꯣꯛꯀꯗꯕꯅꯤ ꯆꯥꯊꯣꯛꯀꯗꯕꯅꯤ ꯅꯠꯇ꯭ꯔꯥ꯫
ꯃꯥꯅꯤ ꯏꯆꯦ꯫
ꯃꯤꯑꯣꯏꯕꯁꯤꯕꯨ ꯑꯗꯨꯝ ꯋꯥꯔꯒ ꯂꯩꯅꯤꯡꯕ ꯀꯅꯥ ꯂꯩꯒꯦ꯫
ꯃꯥꯅꯦ ꯏꯆꯦ ꯏꯆꯦꯅ ꯍꯥꯏꯕ ꯆꯨꯝꯏ꯫
ꯎꯝ
ꯅꯣꯏ ꯑꯗꯨꯗꯤ ꯊꯦꯡꯉ ꯊꯣꯡꯉꯅꯤ ꯆꯥꯛꯇꯣ꯫
ꯗꯥ ꯊꯦꯡꯑꯅꯤ ꯏꯆꯦ꯫
ꯎꯝ ꯍꯣ ꯍꯣꯏ ꯑꯗꯨꯕꯨꯗꯤ ꯌꯦꯡꯉꯣ ꯇꯨꯝꯕ ꯊꯦꯡꯉꯦ ꯑꯗꯨꯒꯤꯅꯦ ꯅꯪꯗꯣ ꯌꯥꯍꯧ ꯊꯦꯡꯉꯤꯗꯣ꯫
ꯉꯔꯥꯡꯒꯤ ꯏꯆꯦ ꯄꯨꯡ ꯀꯩꯅꯣꯗ ꯇꯨꯝꯃꯦ
ꯑꯗꯨꯅꯦ
ꯃꯥꯅꯤ ꯏꯆꯦ꯫
ꯃꯣꯏ ꯑꯗꯨꯝ ꯇꯥꯕꯅꯤꯅ ꯄꯥꯝꯖꯩ
ꯏꯆꯦ ꯏꯆꯦ ꯍꯣꯏꯕꯨ ꯀꯔꯤ ꯀꯔꯤ ꯍꯖꯥꯡꯅꯍꯥꯎꯔꯒꯦ ꯍꯧꯖꯤꯛꯀꯥꯟꯁꯤꯕꯨ꯫
ꯍꯧꯖꯤꯛꯀꯥꯟꯗꯤ ꯏꯕꯨꯡꯉꯣ ꯁꯧꯒ꯭ꯔꯤ ꯀꯥꯗ ꯅꯧꯁꯜꯂꯕꯅꯤꯅ ꯁꯧꯒꯔꯤꯒꯨꯝꯕ ꯁꯨꯃꯥꯏꯅ ꯆꯥꯔꯤ ꯍꯌꯦꯡꯗꯣ ꯑꯩꯗꯣ ꯂꯥꯛꯑꯣ ꯍꯥꯏꯌꯦ ꯌꯨꯝꯗꯥ꯫
ꯑꯣ ꯆꯠꯄꯤꯂꯗꯕꫭ ꯏꯆꯦꯕꯥ꯫
ꯐꯥꯝ ꯁꯤꯠꯂꯦꯅ ꯑꯗꯨꯗꯣ ꯅꯣꯡ ꯇꯥꯔꯗꯤ ꯁꯤꯠꯄꯕꯨ ꯌꯥꯒꯗ꯭ꯔꯥ ꯈꯪꯗꯦ ꯑꯗꯨꯒ ꯍꯥꯏꯔꯛꯀꯦ ꯍꯥꯏ ꯂꯥꯛꯑꯣ ꯍꯥꯏꯔꯗꯤ ꯑꯌꯨꯛ ꯉꯟꯇꯥꯗ ꯒꯥꯔꯤ ꯃꯆꯥꯗ ꯆꯠꯈ꯭ꯔꯅꯤꯌꯦ꯫
ꯀꯅꯥꯒ ꯆꯠꯄꯤꯒꯗꯧꯔꯤꯕꯅꫭ ꯏꯆꯦꯕꫭ꯫
ꯏꯊꯟꯇ ꯆꯠꯀꯅꯤꯌꯦ ꯅꯆꯦꯁꯨ ꯒꯥꯔꯤꯗꯣ ꯅꯍꯥꯟ ꯅꯨꯃꯤꯠ ꯅꯤꯅꯤ ꯑꯃꯨꯛꯗꯤ ꯇꯦꯛ-ꯇꯦꯛ ꯊꯧꯔꯒ ꯇꯨꯁꯟ ꯆꯠꯂꯦ꯫
ꯑꯣ ꯌꯥꯝ ꯐꯔꯤꯅꯦ ꯏꯆꯦ꯫
ꯑ ꯂꯝꯕꯤꯗꯣ ꯂꯝꯕꯤ ꯃꯇꯣꯟ ꯇꯥꯗꯅ ꯂꯝꯕꯤ ꯑꯔꯣꯏꯕ ꯇꯥꯗꯅ ꯑꯃꯨꯛ ꯇꯨꯔꯦꯟ ꯃꯄꯥꯟꯒꯤ ꯂꯝꯕꯤꯗꯣ ꯊꯧꯔꯦ ꯋꯥꯅꯉꯥꯏ ꯑꯗꯨꯒ ꯂꯝꯕꯤ ꯑꯔꯣꯏꯕ ꯑꯣꯏꯔꯝꯗꯅ ꯑꯃꯨꯛꯀ ꯍꯜꯂ ꯊꯧꯔꯦꯗꯅ ꯅꯆꯦꯁꯦ ꯑꯗꯒꯤ ꯅꯣꯡꯃꯁꯨ ꯑꯁ ꯑ ꯁꯥꯡꯅ ꯐꯥꯎꯔꯨꯔꯒ ꯀꯅꯥꯒꯤ ꯀꯣꯡꯕ ꯕꯖꯥꯔ ꯈꯣꯡꯃꯟ ꯈꯣꯡꯃꯟ ꯐꯥꯎꯔ ꯂꯥꯛꯑꯦ ꯀꯣꯡꯕ ꯕꯖꯥꯔ ꯇꯥꯔꯦ ꯑꯗꯒꯤ ꯀꯣꯡꯕ ꯕꯖꯥꯔ ꯇꯥꯕꯗꯒꯤ ꯋꯥꯡꯈꯩ ꯑꯃꯨꯛ ꯀꯥꯈꯠꯂꯛꯏꯅꯤ ꯌꯦꯡꯉꯨ ꯑꯗꯨꯛꯀꯤ ꯃꯇꯤꯛ ꯂꯝ ꯇꯨꯁꯦ ꯈꯪꯒꯟꯈ꯭ꯔꯕ꯫ ꯏꯅꯥꯎꯕꯨ ꯏꯅꯥꯎꯕꯨ ꯉꯁꯤ ꯕꯤ ꯏ ꯑꯥꯔ ꯇꯧꯔꯛ ꯄ꯭ꯔꯣ ꯏꯅꯥꯎ ꯅꯪ ꯑꯗꯨꯗꯤ ꯅꯪ ꯌꯥꯝꯅ ꯀꯩꯅꯣ ꯑꯣꯏꯔꯝꯗꯣ ꯃꯥꯜꯂꯦ ꯇꯣꯂꯔꯦꯟꯁ ꯌꯥꯝ ꯋꯥꯡꯉꯝꯗꯧ ꯃꯥꯜꯂꯤ ꯅꯣꯔꯃꯦꯜꯗꯒ ꯌꯥꯝ ꯂꯩ
ꯍꯋꯥ ꯅꯨꯡꯁꯤꯠꯇꯨꯕꯨ ꯏꯆꯦ ꯑꯣꯟꯊꯣꯛꯅ ꯆꯥꯟꯅꯅ ꯄꯥꯟꯒꯔꯦ
ꯎꯝ ꯅꯪꯅꯒ ꯇꯧꯔꯝꯗꯣꯏꯁꯦ ꯎꯔꯦ ꯃꯤꯠꯁꯤꯗ ꯅꯃꯥꯟꯅꯕꯗ ꯂꯛꯅꯔꯗꯅ ꯅꯣꯛꯑꯝꯗꯣꯏꯁꯦ
ꯏꯆꯦ ꯑꯗꯨꯝꯅꯁꯨ ꯈꯟꯕꯤꯒꯅꯨꯗ
ꯈꯟꯗꯦꯅ ꯁꯨꯝ ꯍꯥꯏꯕꯅꯤ ꯏꯄ꯭ꯋꯥꯁꯤꯗꯤ ꯅꯪꯗꯨꯊꯣꯂꯛꯑꯗꯤ ꯅꯨꯡꯉꯥꯏꯒꯗꯕꯅꯤ
ꯑꯩꯁꯨ ꯊꯣꯛꯂꯛ ꯅꯤꯡꯕꯅꯤ ꯑꯩ ꯏꯆꯦ ꯑꯗꯨꯕꯨ ꯎ ꯄꯥꯏꯗꯤ ꯂꯩꯇꯦ
ꯎꯝ ꯑꯩꯁꯨ ꯊꯣꯛꯍꯟꯅꯤꯡꯉꯦ ꯑꯆꯥ ꯑꯊꯛ ꯀꯔꯤ ꯀꯔꯥꯅꯣ ꯈꯔ ꯆꯥꯕꯅꯕ ꯅꯌꯥꯡꯁꯨ ꯀꯪꯉꯦ
ꯏꯆꯦ ꯖꯦ ꯏꯌꯥꯡ ꯈꯔ ꯀꯪꯖꯜꯂ ꯃꯥꯂꯦ
ꯎꯝ ꯑꯩꯖꯨ ꯈꯔ ꯀꯪꯉꯦ ꯍꯟꯗꯛꯇꯤ ꯆꯥꯕ ꯊꯛꯄ ꯌꯥꯗꯦ ꯁꯥꯒꯠꯂꯕꯅꯤꯅ ꯆꯨꯝꯃꯦ ꯆꯥꯁꯜꯂꯒ ꯆꯥꯕ ꯌꯥꯗꯕꯅꯤꯅ ꯇꯧꯗꯅ ꯑꯗꯩꯒꯤ ꯏꯁꯥꯁꯦ ꯏꯌꯥꯥꯡꯁꯦ ꯅꯣꯡꯃꯒꯤ ꯍꯝ ꯍꯝ ꯀꯪꯉꯛꯏꯕ ꯊꯃꯣꯏꯖꯦ ꯀꯥꯏꯔꯕꯖꯥꯠꯅꯤ ꯏꯌꯥꯡ ꯀꯪꯉꯛꯄꯖꯤꯗ
ꯀꯔꯤꯒꯤꯅꯣ ꯍꯥꯏꯔꯤꯖꯤꯕꯨ ꯏꯆꯦ
ꯂꯧꯁꯤꯟꯕ ꯉꯝꯗꯕ ꯅꯌꯥꯡ ꯀꯪꯕꯗꯣ ꯅꯨꯡꯉꯥꯏꯕ꯭ꯔꯣ
ꯏꯆꯦꯅꯕꯨ ꯋꯦꯠ ꯏꯌꯥꯡ ꯌꯥꯡꯉꯦ ꯀꯪꯕꯗꯤ ꯃꯥꯟꯗꯦꯗ ꯅꯅꯥꯎꯅ ꯎꯕꯗꯗꯤ
ꯈꯪꯗꯦꯗ ꯈꯔ ꯀꯪꯕ ꯃꯥꯜꯂꯦ ꯈꯜꯂꯤꯅꯤ ꯅꯆꯦꯅꯗꯤ ꯅꯪꯕꯨ ꯉꯁꯤ ꯀ꯭ꯂꯥꯁ ꯆꯠꯇ꯭ꯔꯦ ꯅꯪ ꯀꯩꯅꯣꯗꯤ ꯄꯤꯈꯠꯄ ꯈꯣꯠꯄ ꯄ꯭ꯔꯦꯛꯇꯤꯀꯦꯜꯒꯤꯗꯤ ꯂꯣꯏꯔꯕ꯭ꯔꯥ ꯀꯃꯥꯏ ꯇꯧꯔꯒꯦ
ꯄꯤꯈꯠꯇ꯭ꯔꯤ ꯏꯆꯦ ꯄꯤꯈꯠꯅꯕ ꯑꯍꯍ--ꯉꯁꯤꯗꯣ ꯑꯇꯣꯞꯄ ꯗꯤꯄꯥꯔꯠꯃꯦꯟꯒꯤ ꯑꯦꯛꯖꯥꯝ ꯂꯩꯌꯦꯅ
ꯎꯝ
ꯇꯧꯔꯨꯕ ꯃꯣꯏꯒꯤꯗꯣ ꯍꯥꯟꯅ ꯃꯣꯏꯒꯤꯗꯣ ꯂꯣꯏ ꯖꯥꯝ ꯂꯩꯒ꯭ꯔꯃꯤꯅ ꯑꯣꯖꯥ ꯉꯩ ꯏꯟꯚꯤꯖꯤꯂꯦꯇꯔ ꯇꯥꯒ꯭ꯔꯦ ꯑꯗꯨꯅ ꯎꯄꯥꯏ ꯂꯩꯇ꯭ꯔꯦ ꯉꯁꯤꯗꯤ ꯍꯌꯦꯡ ꯇꯥꯔꯦ ꯏꯆꯦ
ꯑꯣ ꯐꯔꯦ ꯐꯔꯦ ꯈꯪꯗꯦꯗ ꯁꯨꯝ ꯌꯦꯡꯖꯜꯂꯣ ꯀꯃꯥꯏ ꯀꯃꯥꯏ ꯇꯧꯕꯅꯣ ꯈꯣꯠꯄꯅꯣꯗꯣ
ꯃꯥꯅꯦ ꯏꯆꯦ
ꯀꯔꯤ ꯀꯔꯤ ꯑꯋꯥꯠ ꯑꯄꯥꯗꯤ ꯂꯩꯕ ꯏꯅꯥꯎꯒꯤ
ꯀꯩꯁꯨ ꯂꯩꯇꯦꯗ ꯏꯆꯦ
ꯎꯝ ꯍꯦꯛ ꯂꯩꯔꯛꯄꯒ ꯍꯥꯏꯔꯛꯎ
ꯕꯕꯥꯅ ꯄꯩꯁꯥ ꯊꯥꯔꯛꯑꯦ
ꯀꯌꯥ ꯊꯥꯔꯛꯑꯒꯦ
ꯍꯟꯗꯛ ꯃꯉꯥ ꯆꯧꯉꯥ ꯊꯥꯔꯛꯑꯦ
ꯃꯉꯥ
ꯎꯝ
ꯀꯩꯒꯤ
ꯁꯨꯝ ꯊꯥꯔꯛꯏꯅꯤꯗꯅ ꯃꯆꯥꯅ ꯁꯤꯖꯤꯟꯅꯅꯕ
ꯇꯥꯕ ꯉꯝꯗꯕ
ꯍ-ꯍ
ꯍꯣ ꯍꯣꯏ ꯑꯗꯨꯗꯤ ꯑꯪ ꯎꯝ ꯋꯥꯔꯝꯃꯅꯤ ꯆꯠꯂꯨꯕꯩꯒꯤ ꯏꯔꯨꯖꯔꯕ꯭ꯔꯣ
ꯎꯟ ꯑꯦꯔꯨꯖ ꯂꯣꯏꯔꯦ ꯏꯆꯦ
ꯎꯝ ꯑꯣ ꯐꯔꯦ ꯐꯔꯦ ꯑꯗꯨ ꯋꯥꯔꯝꯕꯅꯤ ꯉꯁꯤꯗꯤ ꯆꯠꯂꯨꯕꯅꯤ
ꯃꯥꯅꯤ ꯏꯆꯦ
ꯎꯝ ꯍꯣꯏ ꯅꯪ ꯌꯦꯡꯉꯨ ꯌꯦꯡꯉꯨ ꯈ ꯂꯥꯏꯔꯤꯛꯇꯣ ꯉꯁꯤꯗꯤ ꯄ꯭ꯔꯦꯛꯇꯤꯀꯦꯜ ꯁꯦꯝꯕ ꯂꯣꯏꯕꯅꯤꯅ ꯄꯣꯊꯥꯔꯕꯅꯤꯅ ꯑꯣ ꯍꯣꯏ ꯑꯗꯨꯗꯤ ꯊꯝꯃꯒꯦꯀꯣ ꯏꯆꯦꯁꯨ ꯊꯕꯛ ꯑꯃ ꯂꯥꯛꯑꯦ
ꯑꯣ ꯍꯣ ꯏꯆꯦ
ꯎꯝ